ꯑꯣ ꯇꯥꯔꯦ ꯇꯥꯔꯦ ꯇꯥꯔꯦ
ꯎꯝ
ꯃꯄꯥꯟꯗ ꯂꯩꯕ꯭ꯔꯥ
ꯑꯩ ꯃꯄꯥꯟꯗ ꯂꯩꯇꯦ ꯌꯨꯝ ꯃꯅꯨꯡꯗꯅꯤ ꯑꯗꯨ ꯌꯨꯝ ꯃꯅꯨꯡꯗ ꯑꯣꯏꯔꯁꯨ ꯋꯥꯟꯗꯣ ꯍꯥꯡꯕꯀꯣ
ꯍꯪꯉꯣꯏ ꯍꯪꯉꯣꯏ ꯍꯥꯏꯕ꯭ꯔꯥ
ꯎꯝ
ꯑꯗꯨ ꯃꯈꯣꯟ ꯇꯥꯏꯌꯦ
ꯎꯝ ꯎꯝ ꯑꯈꯣꯏꯗꯣ ꯑꯩꯈꯣꯏ ꯌꯨꯝꯗꯣ ꯑ ꯀꯩꯅꯣ ꯅꯛꯄ ꯀꯣ ꯂꯧ ꯅꯛꯄ ꯑꯗꯨꯒꯤ
ꯎꯝ ꯐꯥꯔꯒ ꯆꯥꯔꯣꯅ
ꯑꯁ ꯂꯧꯗ ꯍꯩ ꯐꯥꯕ ꯆꯠꯄꯁꯤꯗꯤ ꯇꯜꯂꯦꯗ ꯂꯤꯟ ꯊꯦꯡꯅꯅꯤ
ꯎ ꯅꯨꯡꯗꯥꯡꯗ ꯅꯠꯇ꯭ꯔꯗꯤ ꯊꯣꯛꯇꯕ꯭ꯔꯥ ꯍꯪꯉꯣꯏꯁꯨ
ꯊꯣꯛꯇꯦꯗ ꯁꯤꯗꯗꯤ ꯅꯨꯡꯗꯥꯡꯒꯤꯗꯤ ꯀꯅꯥ ꯏꯊꯟꯗ ꯑꯣꯏꯔꯕꯅꯤꯅ ꯃꯤ ꯏꯃꯥꯟꯅꯕ ꯑꯃ ꯑꯅꯤ ꯂꯩꯔꯗꯤ ꯐꯥꯕ ꯆꯠꯄ ꯌꯥꯕꯀꯣ ꯂꯩꯇꯕꯅꯤꯅ ꯐꯔꯛ ꯇꯥꯏ ꯅꯪꯒꯤ ꯅꯈꯣꯟꯗꯣ ꯀꯜꯂꯦ ꯍꯧꯖꯤꯛꯇꯤ
ꯑꯣ ꯑꯗꯨꯅ ꯐꯠꯇ꯭ꯔꯣ
ꯎꯝ ꯀꯟꯕ ꯁꯤꯅꯥ ꯐꯩꯌꯦ ꯈꯔꯥ ꯇꯥ ꯌꯥꯝ ꯁꯦꯡꯗꯦꯕꯀꯣ
ꯎꯝ
ꯍꯧꯅꯤꯛꯅ ꯈꯥꯄꯩ ꯆꯩꯗꯨ ꯋꯥ ꯑꯃ ꯍꯥꯏꯒꯦ ꯇꯧꯕꯅꯤꯅꯦ ꯑꯗꯨ ꯀꯥꯎꯈ꯭ꯔꯦ
ꯍꯥꯏꯔꯣ ꯍꯥꯏꯔꯣ
ꯀꯥꯎꯈ꯭ꯔꯦ ꯈꯟ ꯀꯥꯎꯈꯦꯔꯦꯅꯦ ꯀꯥꯎꯈ꯭ꯔꯦꯅꯦ ꯀꯔꯤꯅꯣꯝꯃꯗꯤ ꯍꯥꯏꯈꯤꯒꯦ ꯇꯧꯕꯅꯤ
ꯍꯥꯏꯗꯕ ꯌꯥꯔꯣꯏꯍꯦ
ꯎꯝ
ꯅꯣꯡ ꯆꯨꯔꯦꯅꯦ
ꯀꯩꯅꯩ ꯑꯩꯅ ꯍꯥꯏꯒꯦ ꯗꯧꯕꯗꯨ ꯀꯩꯅꯣꯝꯃ ꯍꯪꯒꯦ ꯇꯧꯕꯅꯦꯕ ꯅꯤꯡꯁꯤꯡꯐꯝ ꯊꯣꯛꯇ꯭ꯔꯦꯅꯦ ꯅꯪꯒꯤ ꯈꯣꯟꯖꯦꯜ ꯍꯦꯛ ꯇꯥꯕꯗ ꯂꯣꯏ ꯃꯥꯡꯈ꯭ꯔꯦꯅꯦ ꯁꯁ
ꯅꯣꯏꯁꯨ ꯃꯤ ꯌꯥꯝ ꯂꯩꯕ꯭ꯔꯣ
ꯃꯤ ꯂꯩꯌꯦ ꯍꯣꯏ
ꯎꯝ
ꯉꯁꯥꯏꯗꯤ ꯃꯤ ꯃꯌꯥꯝ ꯂꯩꯕꯅꯦ ꯑꯗꯣ ꯃꯊꯪ ꯃꯊꯪ ꯀꯥꯟꯅꯈ꯭ꯔꯦ ꯑꯩꯈꯣꯏꯅ ꯃꯇꯨ ꯃꯈꯥꯗ ꯂꯩꯕꯒꯤ ꯀꯣꯂꯦꯕꯗ ꯑꯗꯨ ꯀꯅꯥꯟ ꯀ꯭ꯔꯦ ꯂꯥꯔꯤꯛ ꯏꯅꯔꯒ ꯂꯩꯕ
ꯑꯣꯁ ꯂꯥꯔꯤꯛ ꯍꯩꯔꯝꯗꯧ ꯃꯥꯜꯂꯤꯍꯦ
ꯍꯩꯗꯦꯗ ꯇꯧꯕ ꯌꯥꯗꯕꯒꯤ ꯇꯧꯕ ꯋꯥꯅꯤꯗ
ꯍꯥꯏꯖꯤꯜꯂꯤꯁꯦ ꯌꯦꯡꯉꯨ ꯍꯥꯏꯖꯤꯜꯂꯤꯁꯦ
ꯍꯥꯥ
ꯍꯩꯖꯤꯜꯂꯤꯕ ꯃꯥꯂꯤꯗ ꯅꯪꯒꯤꯗꯣ
ꯏꯁꯦꯡꯕꯅꯦ ꯍꯩꯗꯕꯅꯦ ꯄꯪꯕꯗ ꯃꯀꯣꯛ ꯊꯥꯡꯔꯒ ꯂꯩꯕꯅꯤ
ꯑꯁ ꯄꯪꯕꯩ ꯋꯥꯗꯤ ꯑꯄꯪꯕꯩ ꯃꯊꯛꯇ ꯑꯩꯅꯦ ꯂꯩꯔꯤꯁꯦ
ꯎ
ꯄꯣꯡꯃꯟꯗꯅꯀꯣ ꯁꯤ ꯁꯤꯖꯤꯟꯅꯐꯝ ꯂꯩꯇ꯭ꯔꯕꯅꯤ ꯈꯔ ꯁꯤꯡꯅꯕ ꯁꯤꯡ ꯆꯥꯔꯤꯌꯦ ꯍꯧꯖꯤꯛꯀꯥꯟꯁꯦ ꯁꯤꯡꯗꯣ ꯎꯝ ꯁꯤꯡꯗꯣ ꯈꯔ ꯈꯔ ꯆꯥꯔꯤ ꯈꯔ ꯁꯤꯡꯉꯛꯀꯅꯤ ꯍꯥꯏ ꯑꯍꯟꯁꯤꯡꯅ ꯍꯥꯏꯅꯩ ꯑꯗꯨꯝꯕ ꯈꯔ ꯆꯥꯔꯤꯅꯦ ꯑꯩ
ꯈꯔ ꯉꯟꯅ ꯑꯩꯉꯣꯟꯗꯁꯨ ꯍꯥꯏꯕꯤꯔꯤ ꯐꯗꯧꯕ ꯑꯩꯁꯨ ꯆꯥꯅꯤꯡꯉꯥꯏ
ꯎꯝ ꯆꯥꯕ ꯍꯧꯔꯣ ꯌꯦꯡꯗꯤꯀꯣ ꯈꯔ ꯈꯔ ꯁꯣꯏꯔꯦꯀꯣ ꯌꯥꯝꯗꯕꯤꯗ ꯆꯥꯛ ꯆꯥꯕꯗ
ꯍꯣꯏ ꯍꯧꯔꯅꯤ
ꯎꯝ
ꯑꯩ ꯀꯩꯅꯣꯝꯃ ꯍꯪꯉꯦꯅꯦ ꯋꯥꯔꯤꯁꯨ ꯋꯥꯔꯤꯅꯦ ꯑꯗꯨꯕꯨ ꯀꯣꯏꯁꯟ ꯁꯟꯁꯨ ꯍꯥꯡꯒꯦꯅꯦ
ꯍꯪꯉꯣ ꯀꯥꯏꯗꯦ
ꯍꯦꯜꯂꯤꯀꯣꯛ ꯍꯦꯜꯂꯤꯀꫭꯛꯇꯔꯗꯅꯦ
ꯎꯝ
ꯕ꯭ꯔꯤꯛ ꯁ꯭ꯇꯣꯟꯗꫭ ꯆꯥꯍꯨꯝꯒꯤ ꯂꯩꯑꯦꯌꯦ ꯍꯥꯏꯌꯦ ꯆꯍꯨꯝ ꯂꯩꯕꯗꯣ ꯑꯃ ꯇꯥꯈ꯭ꯔꯦ ꯑꯗꯨ ꯀꯌꯥ ꯂꯩꯕ꯭ꯔꯥ
ꯅꯪꯒꯤꯁꯦ ꯄꯥꯎꯈꯣꯡ ꯅꯤꯅꯦ ꯄꯥꯎꯈꯣꯡ ꯆꯟꯅꯕꯤꯅꯤꯅꯦ ꯇꯧꯔꯤꯁꯦ ꯎꯝ ꯆꯍꯨꯝ ꯂꯩꯔꯗꯤ ꯑꯃ ꯇꯥꯔꯗꯤ ꯑꯃ ꯇꯥꯕ ꯍꯥꯏꯁꯦ ꯀꯔꯤꯅꯣ ꯕ꯭ꯔꯤꯛꯇꯨ ꯅꯠꯇ꯭ꯔꯣ
ꯍꯣꯏ ꯍꯣꯏ ꯍꯣꯏ ꯕ꯭ꯔꯤꯛ ꯕ꯭ꯔꯤꯛꯇꫭ ꯅꯨꯡꯗꫭ ꯑꯃ
ꯎꯝ ꯑꯗꯨꯗꯤ ꯆꯅꯤꯒ ꯎꯝ ꯀꯩ ꯍꯇꯥꯔꯦ ꯃꯥꯄꯜ ꯑꯅꯤ ꯍꯥꯏꯇꯥꯔꯦꯅꯦ
ꯍꯣꯏ ꯍꯣꯏ ꯆꯨꯝꯃꯤ ꯆꯨꯝꯃꯤ ꯑꯗꯣ ꯆꯨꯝꯃꯦꯗꯅ ꯑꯗꯨꯒ
ꯎꯝ
ꯀꯩꯅꯣ ꯄꯨꯈ꯭ꯔꯤ ꯈꯤ ꯑꯃꯗꯅꯦ ꯊꯥꯎ ꯃꯌꯥꯝ ꯀꯔꯤ ꯀꯔꯥ ꯃꯌꯥꯝ ꯂꯩꯕ ꯑꯗꯨꯗ ꯂꯥꯟꯊꯣꯛ ꯄꯜ ꯌꯥꯗꯕ ꯑꯗꯨꯗ ꯂꯥꯟ ꯂꯥꯟꯊꯣꯛꯄ ꯂꯣꯏꯅꯃꯛꯕꯨ ꯑꯗꯨꯒꯤ ꯀꯩꯅꯣꯗꯨꯅ ꯆꯠꯊꯣꯛ ꯆꯠꯊꯣꯛ ꯆꯠꯊꯣꯛꯄ ꯃꯤꯁꯤꯡꯗꯨꯗ ꯂꯥꯟꯊꯣꯛꯄ ꯁꯨꯛꯌꯥ ꯌꯥꯗꯕ ꯊꯣꯛꯄ ꯉꯝꯗꯕꯀꯣ ꯑꯗꯨꯃꯥꯏꯅ ꯇꯧꯔꯒ ꯅꯣꯡꯃꯅꯤꯅꯦ ꯑꯗꯨꯒꯤ ꯎꯝ ꯀꯃꯥꯏꯅ ꯍꯥꯏꯗꯣꯏꯅꯣ ꯃꯅꯤꯄꯨꯔꯤꯗ ꯁꯥ ꯀꯔꯤ ꯀꯔ
ꯅꯪ ꯈꯣꯟꯖꯦꯜꯗꯨ ꯆꯞꯄꯦ ꯇꯥꯗꯦ ꯇꯥꯕ꯭ꯔꫭ ꯎꯝ ꯍꯨꯝ ꯍꯝꯝ ꯅꯦꯠꯋꯥꯛꯁꯦ ꯏꯅꯨꯡ ꯅꯨꯡꯉꯥꯏꯄꯕꯖꯥꯠꯅꯤ ꯇꯧꯔꯤꯁꯦ ꯎꯝ ꯇꯥꯏ ꯇꯥꯏ ꯇꯨꯝꯅꯤꯡ ꯇꯨꯝ ꯇꯨꯝꯃꯕꯣ ꯅꯨꯉꯥꯏꯔꯤꯌꯦ ꯇꯨꯝꯅꯤꯡꯉꯕꫭ ꯅꯪꯕꫭ ꯑꯩꯁꯨ ꯇꯨꯝꯅꯤꯡꯗ꯭ꯔꯤꯌꯦ ꯇꯨꯝꯕ ꯏꯌꯥ ꯌꯥꯗꯦ ꯍꯧꯖꯤꯛꯀꯥꯟꯁꯦ ꯑꯗꯨꯒꯤꯅꯤꯗ ꯑꯩꯁꯦ ꯎꯝ ꯑꯃ ꯑꯗꯥꯏ ꯇꯨꯝꯅꯤ ꯎꯝ ꯊꯦꯡꯅ ꯇꯨꯝꯃꯕꯅꯤꯅ ꯌꯥꯍꯧꯗꯤ ꯊꯦꯡꯉꯦ ꯍꯧꯖꯤꯀꯥꯟꯗ ꯋꯦꯗꯔꯁꯤꯗꯤ ꯍꯧꯖꯤꯛꯁꯤ ꯀꯩꯁꯨ ꯊꯣꯏꯗꯣꯛꯄ ꯇꯧꯗꯦ ꯅꯣꯡ ꯆꯨꯔꯛꯀꯗꯔꯗꯤ ꯈꯪꯗꯦ ꯍꯧꯖꯤꯛꯇꯤ ꯆꯨꯨꯗꯔ꯭ꯤ ꯍꯧꯖꯤꯛ ꯅꯣꯏꯔꯣꯝꯗꯤ ꯆꯨꯕꯔꯣ ꯀꯌꯥꯝ ꯀꯟꯅ ꯆꯨꯒꯦ ꯅꯣꯡ ꯅꯣꯡ ꯀꯜꯂꯒ ꯇꯨꯝꯕꯗꯤ ꯅꯨꯡꯉꯥꯏꯅꯤ